ꯑꯥ
ꯇꯥꯏꯌꯦ
ꯆꯥꯛ ꯆꯥꯕ꯭ꯔꯣ ꯆꯛ ꯆꯥꯔꯕ꯭ꯔꯣ
ꯆꯥꯛ ꯆꯥꯗ꯭ꯔꯤꯌꯦ
ꯀꯩꯗꯧꯔꯝꯃꯤꯅꯣ
ꯍꯧꯖꯤꯛꯇꯤ ꯁꯨꯝ ꯐꯝꯂꯤꯗ ꯍꯧꯖꯤꯛꯗꯤ ꯅꯨꯡꯁꯥ ꯁꯥꯃꯟꯕꯒꯤ ꯍꯧꯖꯤꯛꯇꯤ ꯅꯣꯡ ꯆꯨꯔꯒ ꯂꯩ ꯌꯥꯝ ꯍꯔꯥꯎꯋꯦ ꯍꯧꯖꯤꯛꯇꯤ ꯎꯝ ꯎꯝ ꯀꯩꯗꯧꯔꯨ ꯐꯝꯃꯤꯔꯣ
ꯀꯩꯁꯨ ꯑꯍꯥ ꯇꯨꯝꯃꯤꯝ ꯃꯤꯅꯦ ꯀꯔꯤꯁꯨ ꯇꯧꯗꯦ
ꯑꯥ ꯅꯪꯒꯤ ꯈꯣꯟꯁꯦ ꯌꯥꯝ ꯅꯨꯡꯁꯤꯌꯦ
ꯗꯤ ꯏꯁ
ꯎꯝ
ꯅꯗ ꯊꯥꯗꯔꯣ
ꯇꯥꯕ꯭ꯔꯣ ꯇꯥꯕ꯭ꯔꯣ
ꯇꯌꯦ
ꯅꯪꯒꯤ ꯐꯣꯟꯗ ꯑꯃꯨꯛꯀ ꯚꯣꯂꯨꯝꯗ ꯏꯟꯀ꯭ꯔꯤꯁ ꯇꯧꯑꯣꯅꯦ ꯇꯥꯗꯤꯌꯦ
ꯇꯥꯏ ꯇꯥꯏ
ꯎꯝ ꯍꯥꯏꯔꯣ ꯍꯧꯖꯤꯛꯇꯤ ꯍꯥꯏꯅꯤꯡꯉꯨ ꯍꯥꯏꯔꯣ
ꯑꯩꯒꯤ ꯅꯅꯤꯋꯥꯛꯁꯨ ꯌꯥꯗꯕꯀꯣ ꯉꯁꯥꯏꯗꯣ ꯑꯗꯨꯗ ꯇꯧꯕ
ꯊꯧ ꯆꯨꯕꯔ
ꯍꯣꯏ ꯍꯧꯖꯤꯛꯇꯤ ꯅꯣꯡ ꯆꯨꯑꯦ ꯀꯟꯅꯗꯤ ꯆꯨꯗꯦ ꯑꯗꯨꯕꯨ
ꯆꯣꯏ ꯍꯔꯛ ꯑꯗꯨꯒꯤꯅꯦ ꯈꯔꯗꯤ ꯏꯪꯕꯀꯣ
ꯅꯉꯥꯏꯔꯝꯅꯤꯍꯦ
ꯅꯨꯡꯉꯥꯏꯌꯦ ꯍꯥꯏꯕ ꯇꯥꯔꯦꯗꯀꯣ ꯑꯗꯨꯒꯤꯅꯤ ꯑꯗꯣ ꯀꯔꯤ ꯇꯧꯔꯤꯅꯣ ꯍꯧꯖꯤꯛꯀꯥꯟꯁꯤ ꯅꯪꯗꯤ
ꯇꯣꯡꯆꯨꯔꯁꯨ ꯁꯥꯏ ꯆꯨꯗ꯭ꯔꯁꯨ ꯁꯥꯏꯌꯦ ꯆꯞ ꯃꯥꯟꯅꯩ
ꯍꯥꯏ ꯆꯨꯝꯃꯦ ꯑꯗꯨꯗꯤ ꯑꯗꯨꯕꯨ ꯅꯣꯡ ꯆꯨꯕꯗꯤ ꯈꯔꯗꯤ ꯍꯔꯥꯎꯋꯤ ꯍꯥꯏ ꯈꯛ ꯏꯪꯕꯀꯣ ꯑꯗꯨꯒꯤꯅꯦ ꯀ꯭ꯔꯤ ꯏꯟꯁꯥꯡ ꯆꯥꯔꯤꯔꯣ ꯅꯪꯗꯤ ꯆꯥꯕꯤꯌꯦ
ꯄꯝꯀꯤꯟ ꯃꯅꯥ
ꯆꯝꯐꯨꯠꯂ
ꯑꯧ ꯆꯝꯐꯨꯠ
ꯁꯤꯡꯖꯨ ꯒꯨꯝꯕꯗꯤ
ꯆꯥꯗꯦꯗ
ꯁꯤꯡꯖꯨꯒꯨꯝꯕꯗꯤ ꯀ꯭ꯔꯤ ꯍꯥꯏꯁꯤꯔꯥ ꯁꯤꯡꯖꯨ ꯍꯥꯏꯕꯁꯦ ꯏꯔꯣꯅꯤꯀꯣ ꯑꯗꯨꯅꯦ ꯏꯔꯣꯟ ꯗꯨꯅꯦ ꯑꯩ ꯀꯥꯎꯈ꯭ꯔꯕꯅꯤ ꯑꯗꯨ ꯁꯤꯡꯖꯨ ꯍꯥꯏ ꯁꯤꯡꯖꯨꯕꯨ ꯏꯔꯣꯟꯕꯗꯤ ꯆꯞ ꯃꯥꯟꯅꯗꯦꯅꯀꯣ ꯑꯗꯨꯒꯤꯅꯦ
ꯅꯪ ꯉꯥꯏꯍꯥꯛꯇꯣ ꯀꯥꯡꯉꯧ ꯍꯪꯕ꯭ꯔꯥ ꯑꯪ ꯁꯤꯡꯖꯨ ꯍꯪꯉꯨꯅꯤꯀꯣ
ꯍꯣꯏ ꯑꯩ ꯏꯔꯣꯟꯕꯗꯨ ꯍꯥꯏꯒꯗꯧꯕꯅꯦꯕ ꯑꯗꯨꯕꯨ ꯃꯁꯤꯡꯁꯨ ꯑꯃꯨꯛꯀ ꯆꯠꯈ꯭ꯔꯦꯕꯀꯣ ꯑꯗꯨꯒꯤꯅꯤ ꯇꯥꯕ꯭ꯔꯣ
ꯇꯥꯏꯌꯦ
ꯎꯝ
ꯎ
ꯅꯪꯒꯤꯁꯤ ꯀ꯭ꯔꯤ ꯍꯥꯏꯁꯦ ꯑꯁ ꯑꯃꯨꯛꯀ ꯀꯥꯎꯈ꯭ꯔꯦꯅꯦ ꯑꯁ ꯑꯗꯨꯅꯦ ꯀ꯭ꯔꯤ ꯀ꯭ꯔꯤ ꯊꯕꯛꯀꯨꯝꯕ
ꯊꯕꯛ ꯇꯧꯗꯦ ꯑꯩ
ꯇꯧꯗꯦ
ꯎꯝ ꯐꯝꯕꯤ ꯇꯨꯝꯕꯤ ꯆꯥꯏꯌꯦ ꯑꯩꯒꯤ ꯊꯕꯛꯅꯦ
ꯑꯗꯨꯅꯤ ꯑꯣ ꯍꯥꯏꯕꯗꯤ ꯁꯨꯃꯥꯏ ꯇꯧꯋꯦꯕ
ꯅꯪꯗꯤ
ꯑꯥꯏꯗꯤ ꯍꯣꯏ ꯆꯨꯝꯃꯦꯗ ꯑꯩꯁꯨ ꯍꯥꯏꯔꯗꯤ ꯑꯩꯔꯣ
ꯎꯝ
ꯑꯩꯁꯨ ꯆꯥꯔꯒ ꯇꯨꯝꯔꯒ ꯋꯔ꯭ꯥꯜꯀꯞ ꯌꯦꯡꯔꯒ ꯑꯃꯨꯛꯀ ꯇꯨꯝꯔꯦ ꯑꯃꯨꯛꯀ ꯍꯧꯒꯠꯂꯦ ꯆꯥꯔꯦ ꯑꯗꯨꯕꯨ ꯌꯦꯉꯦ
ꯑꯣ ꯀꯩꯁꯤ ꯋꯥꯀꯞ ꯑꯥ ꯕꯣꯜ ꯂꯩꯕ꯭ꯔꯥ
ꯉꯁꯤ ꯂꯥꯏꯌꯦ ꯉꯁꯤ ꯑꯩꯒꯤ ꯇꯤꯝ ꯅꯠꯇꯦ ꯑꯗꯨꯒꯤ
ꯗꯥꯏꯠꯀꯤ ꯗꯤꯌꯨꯇꯤ ꯀꯔꯤ
ꯑꯩꯒꯤ ꯇꯤꯝꯁꯦ ꯄꯔꯣꯇꯨꯒꯜꯅꯦꯕ
ꯎꯝ
ꯅꯪꯗꯤ
ꯑꯩ ꯕꯣꯜ ꯌꯦꯡꯗ‌ꯦꯗ
ꯌꯦꯡꯉꯨꯅꯦꯍꯦ ꯌꯥꯝ ꯐꯥꯕꯅꯦ ꯌꯦꯡꯉꯨꯆ‌ꯣ
ꯕꯤꯠ ꯂꯩꯩꯇꯦ
ꯌꯦꯡꯌꯨ ꯌꯦꯡꯉꯨ ꯌꯥꯝ ꯐꯥꯕꯅꯦ
ꯕꯣꯔꯤꯡ ꯆꯨꯋ‌ꯦ
ꯀꯔꯤ ꯍꯥꯏꯁꯤꯔ ꯑꯥ ꯏꯃꯥꯟꯅꯕꯁꯤꯡꯅ ꯂꯥꯛꯑꯒꯀꯣ
ꯎꯝ
ꯑꯥ ꯆꯥꯔꯒ ꯑꯗꯣ ꯍꯩꯒꯨꯝꯕ ꯆꯥꯔꯒ ꯄꯨꯟꯃꯛ ꯂꯣꯏꯔꯒ ꯂꯥꯛ ꯇꯧꯕꯗꯣ ꯑꯗꯨꯅꯦꯕ ꯈ꯭ꯋꯥꯏꯗꯒꯤ ꯋꯥꯔꯜꯀꯞ ꯌꯦꯡꯕ ꯃꯇꯝꯗ ꯅꯨꯡꯉꯥꯏꯕꯗꯨ ꯑꯗꯨꯗꯨꯅꯦꯕ
ꯎꯝ ꯍꯨꯝ
ꯅꯪꯒꯤ ꯈꯣꯟꯁꯦ ꯚꯣꯂꯨꯝꯗ ꯏꯟꯀ꯭ꯔꯤꯁ ꯇꯧꯑꯣꯅꯦꯍꯦ ꯇꯥꯗꯤꯌꯦ
ꯊꯦꯡꯉꯤ ꯊꯦꯡꯉꯤ
ꯑꯣ
ꯏꯪꯀ꯭ꯔꯤꯁ ꯇꯧꯕ ꯌꯥꯗ꯭ꯔꯦ
ꯑꯣ ꯑꯣ ꯑꯩ ꯈꯪꯉꯦ ꯈꯪꯉꯦ ꯑꯗꯨꯃꯥꯏꯅ ꯍꯥꯏꯕ ꯌꯥꯗ꯭ꯔꯥ ꯉꯁꯥꯏꯅ ꯉꯁꯥꯏ ꯑꯗꯨ ꯃꯤꯁꯤꯡꯗꯤ ꯇꯨꯝꯂꯝꯅꯤꯀꯣ ꯑꯗꯨꯒꯤꯅꯤꯀꯣ
ꯎꯝ ꯅꯥꯏꯟ ꯐꯣꯔꯇꯤ ꯇꯥꯔꯦ
ꯍꯥꯥ
ꯅꯥꯏꯟ ꯑ ꯑꯩꯠ ꯐꯣꯔꯇꯤ ꯇꯥꯔꯦ ꯊꯦꯡꯉꯦ
ꯍꯧꯖꯤꯛꯄꯨ ꯑꯩꯗꯤ ꯆꯥꯛꯄꯨ ꯆꯥꯗ꯭ꯔꯤꯌꯦ
ꯆꯥꯔꯣꯗꯅ
ꯆꯤꯡꯗ ꯂꯩꯕ꯭ꯔꯥ ꯑꯗ‌ꯣ ꯇꯝꯄꯥꯛ ꯀꯨꯝꯕꯗ ꯂꯩꯕ꯭ꯔꯣ
ꯕꯖꯥꯔꯗ
ꯍꯥꯥ
ꯕꯖꯥꯔꯗ
ꯑꯣ ꯑꯣ ꯕꯖꯥꯔꯗ ꯂꯩꯌ‌ꯦ ꯍꯧꯖꯤꯛ ꯇꯨꯝꯕ ꯌꯥꯔꯣꯏꯗ ꯒꯥꯔꯤ ꯃꯈꯣꯟꯁꯤꯡꯅ ꯗꯨꯗ ꯍꯥꯏꯔꯒꯀꯣ ꯑꯩꯒꯤ ꯃꯐꯝꯁꯨ ꯍꯧꯖꯤꯛ ꯀꯅꯥ ꯀꯅꯥꯒꯨꯝꯕ ꯍꯥꯏꯕꯗꯤ ꯑꯣꯐꯤꯁ ꯆꯥꯕ ꯑꯣꯐꯤꯁ ꯆꯠꯄꯒꯨꯝꯕ ꯀꯣ ꯃꯤꯁꯤꯡ ꯑꯃꯨꯛꯀ ꯍꯜꯂꯛꯑꯦꯕ ꯀ‌ꯣ ꯍꯧꯖꯤꯛ ꯃꯇꯝꯁꯤꯗ ꯑꯗꯨꯒ ꯒꯔꯤ ꯃꯈꯣꯟ ꯑꯗꯨꯒ ꯍꯨꯏꯒꯤ ꯃꯈꯣꯟꯁꯤꯒ ꯑꯗꯨꯃꯥꯏꯅ ꯇꯥꯏꯌꯦꯕꯀꯣ ꯑꯩꯈꯣꯏꯗꯤ ꯊꯦꯡꯅ ꯇꯨꯝꯃꯤꯅꯦ
ꯄꯨꯡ ꯀꯌꯥꯗ
ꯄꯨꯡ ꯍꯥꯏꯕꯁꯤ ꯃꯇꯝꯗꯤ ꯁꯤꯁꯨ ꯂꯥꯏꯔꯤꯛ ꯄꯥꯕꯕꯨ ꯇꯨꯝꯅꯤꯡꯕ ꯃꯇꯝꯅꯤꯀꯣ ꯅꯨꯃꯤꯠ ꯑꯃꯗꯤ ꯊꯦꯡꯅ ꯇꯨꯝꯃꯦ ꯅꯨꯃꯤꯠ ꯑꯃꯗꯤ ꯑꯃꯒ ꯇꯨꯝꯃꯦ ꯅꯪꯒꯤ ꯈ‌ꯣꯟꯁꯦ ꯇꯥꯕꯗ
ꯍꯩ꯫
ꯑꯗꯣ ꯀ꯭ꯔꯤ-ꯀ꯭ꯔꯤ ꯊꯕꯛ ꯇꯧꯔꯣ ꯍꯥꯏꯕꯗꯤ ꯁ꯭ꯀꯨꯜꯒꯨꯝꯕꯀꯣ ꯃꯁꯤ ꯍꯨꯏꯁꯦ ꯈꯪꯗꯦꯗ ꯑꯩ꯫ ꯑꯃꯨꯛꯀ ꯇꯧꯕꯒꯨꯝ ꯃꯇꯝꯗ ꯉꯁꯥꯏꯗ ꯇꯧꯗꯦ꯫ ꯍꯥꯠꯄ ꯌꯥꯗꯕꯀꯣ ꯑꯗꯨꯒꯤ
ꯍꯥꯠꯂꯒ ꯆꯥ
ꯉꯁꯥꯏꯗꯤ ꯁꯨꯃꯥꯏꯅ ꯈꯣꯡꯗꯦ ꯑꯩ ꯍꯧꯖꯤꯛꯃꯛꯅ ꯈꯣꯡꯉ ꯈꯪꯗꯦ꯫ ꯒ ꯃꯤ ꯍꯜꯂꯛꯄꯁꯤꯡ ꯂꯩꯕ ꯃꯥꯜꯂꯦ꯫
ꯅꯨꯄꯤ ꯐꯣꯟ ꯇꯧꯔꯛ ꯇꯧꯕꯒꯤꯅꯦ꯫
ꯅꯠꯇꯦ-ꯅꯠꯇꯦ꯫ ꯅꯨꯃꯤꯠ ꯑꯃ ꯃꯥꯁꯨ ꯁꯨꯃꯥꯏꯅ ꯈꯣꯡꯕꯒꯤ ꯇꯨꯝꯕꯁꯨ ꯌꯥꯗꯦꯕꯀꯣ꯫ ꯑꯈꯣꯏꯒꯤ ꯅꯠꯇꯦ ꯑꯈꯣꯏꯒꯤ ꯀꯔꯤ ꯍꯥꯏꯁꯤꯔꯥ ꯑꯈꯣꯏꯒꯤ ꯅꯦꯕꯔꯁꯒꯤꯀꯣ꯫ ꯒꯦꯠ ꯃꯅꯥꯛꯇ ꯑꯃ ꯑꯅꯤ ꯂꯩꯕꯒ ꯑꯆꯧ ꯆꯧꯕ ꯍꯨꯏꯗꯣ꯫ ꯑꯗꯨ ꯂꯩꯔꯥꯒ ꯈꯣꯡꯉꯅꯤ ꯑꯁ ꯇꯨꯝꯕ ꯌꯥꯗꯦ ꯑꯈꯣꯏꯁꯨ꯫ ꯑꯗꯨꯅꯤ ꯅꯨꯡꯗꯥꯡꯅꯒꯨꯝꯕ ꯃꯤꯒꯨꯝꯕ ꯆꯠꯕ ꯈꯣꯠꯄ ꯑꯗꯨ ꯂꯩꯔꯗꯤꯀꯣ꯫ ꯗꯨꯅꯤ ꯑꯩꯅꯥ ꯍꯥꯏ
ꯄꯤꯒꯤ ꯑꯣꯏꯔꯝꯃꯅꯤ꯫
ꯍꯣꯏ-ꯍꯣꯏ ꯑꯗꯨ ꯃꯈꯣꯏꯗꯤ ꯒꯥꯔꯤ ꯐꯥꯎ ꯈꯣꯡꯉꯤꯅꯤ ꯍꯥꯏ ꯈꯪꯗꯦ꯫ ꯑꯗꯨꯒꯤ ꯍꯨꯏꯗꯣ꯫
ꯑꯁ ꯇꯨꯝꯕ ꯌꯥꯕ꯭ꯔꯣꯅꯦ꯫
ꯍꯣꯏ ꯅꯣꯡꯃ ꯅꯣꯡꯃ ꯍꯥꯏꯕꯅꯤ꯫
ꯍꯨꯏ ꯈꯣꯡꯉꯥꯗꯤ ꯇꯨꯝꯕꯗ ꯗꯤꯁꯇꯥꯔꯕ ꯌꯥꯝ ꯇꯧꯕꯅꯦ
ꯑꯗꯨꯒꯤꯅꯤ꯫
ꯑꯈꯣꯏꯒꯤ ꯂꯩꯀꯥꯏꯁꯤ ꯌꯥꯝ ꯂꯩꯕꯀꯣ ꯍꯨꯏꯁꯦ ꯑꯃ ꯑꯅꯤ ꯑꯃꯨ ꯑꯍꯨꯝ꯫ ꯃ ꯂꯩꯌꯦꯕ ꯑꯗꯨ ꯂꯣꯏꯅꯃꯥꯛ ꯈꯣꯡꯉꯅꯤ ꯑꯁ꯫ ꯌꯥꯗꯕꯅꯤ꯫
ꯍꯣꯏ-ꯍꯣꯏ꯫ ꯇꯁꯦꯡꯅ ꯍꯥꯏꯕꯗ ꯇꯨꯝꯗꯦ ꯇꯨꯝꯅꯤꯡꯉꯁꯨ ꯌꯥꯗꯦꯕꯀꯣ ꯑꯗꯨꯒꯤꯅꯤ꯫
ꯑꯗꯨ
ꯑꯗꯣ ꯍꯨꯏ ꯍꯨꯏꯅꯦ ꯑꯃꯨꯛꯀ ꯍꯧꯗꯣꯡ ꯀꯣ꯫ ꯍꯧꯗꯣꯡ ꯑꯅꯤ ꯑꯃꯨꯛꯀ ꯀꯔꯤ ꯍꯥꯏꯁꯤꯔꯥ ꯑꯃꯨꯛꯀ ꯊꫭꯔꯛꯀꯅꯤꯕ꯫
ꯍꯧꯗꯣꯡ ꯍꯥꯏꯕꯁꯤ ꯅꯨꯄꯤꯒ ꯅꯨꯄꯥꯒ ꯃꯈꯣꯏꯅ ꯀꯥꯏꯅꯔꯦꯒ ꯀꯣ꯫ ꯅꯨꯡꯗꯥꯡ ꯒꯨꯝꯕꯗꯥ ꯕꯥꯔꯣ꯫ ꯄꯨꯡ ꯑꯃ ꯑꯅꯤꯒꯨꯝꯕꯗ ꯑꯃꯨꯛꯀ ꯑꯃꯨꯛꯀ ꯍꯥꯎꯒꯅꯤꯕ꯫
ꯃꯈꯣꯏꯅ ꯀꯩ ꯍꯥꯏꯁꯤꯔꯥ ꯈꯣꯡꯂꯛꯄ ꯃꯇꯝꯗ ꯑꯉꯥꯡꯒꯤ ꯃꯈꯣꯟꯒꯨꯝꯕꯀꯣ꯫
ꯎꯝ
ꯃꯔꯛ ꯃꯔꯛꯇ ꯀꯤꯕꯅꯤꯍꯦ꯫ ꯃꯈꯣꯏꯒꯤ ꯃꯈꯣꯟꯗꯣ
ꯄꯨꯡ ꯄꯨꯡ ꯇ꯭ꯨꯋꯦꯜꯐ ꯑꯥ ꯋꯥꯟ ꯇꯨ ꯍꯨ ꯑꯥꯝ ꯀꯥꯏ ꯆꯠ ꯀꯦꯅ‌ꯣ
ꯍꯣꯏ
ꯈꯣꯝ ꯀꯥꯟ ꯌꯥꯝ ꯀꯤꯕꯅꯦ ꯑꯉꯥꯡ ꯀꯞ ꯄꯒ ꯆꯞ
ꯑꯗꯨꯒꯤꯅꯦ ꯑꯗꯨꯒꯤꯅꯦ ꯐꯝꯔꯒ ꯅꯨꯡꯉꯥꯏꯕ ꯃꯇꯝꯗ ꯑꯃꯛꯀ ꯃꯈꯣꯏꯅ ꯀꯥꯏꯅꯔꯒꯀꯣ ꯑꯃꯨꯛꯀ ꯃꯈꯣꯟꯗꯣ ꯍꯧꯍꯥꯏꯌꯗꯤ
ꯏꯊꯟꯗ ꯒꯨꯝꯕ ꯇꯨꯝꯃ ꯂꯩꯔꯤ ꯑꯩꯁ ꯀꯤꯕꯨ ꯀꯤꯌꯦꯕꯀꯣ ꯑꯗꯨꯒꯤꯅꯤ
ꯑꯗꯨꯒ ꯅꯣꯡ ꯀꯟꯅ ꯆꯨꯔꯗꯤ ꯑꯩ ꯂꯣꯏꯔꯦ ꯂꯣꯏꯔꯦ
ꯆꯤꯡꯗ ꯀꯨꯝꯕ ꯀꯣ ꯍꯣꯏ ꯇꯝꯄꯥꯛ ꯀꯨꯝꯃꯗꯤ ꯂꯩꯕꯗꯤ ꯈꯔꯗꯤ ꯀꯥꯏꯗꯦ ꯗꯕꯨ ꯆꯤꯡꯈꯨꯝꯕ ꯆꯤꯡꯗꯒꯨꯝꯕꯀꯣ ꯏꯊꯟꯗꯒꯨꯝꯕ ꯇꯨꯝꯂꯒ ꯂꯩꯔꯤ ꯑꯩꯁ ꯕꯂꯥꯡꯀꯦꯠ ꯑꯅꯤ ꯑꯍꯨꯝ ꯊꯝꯂꯒ ꯍꯥ
ꯇꯨꯝꯔꯕꯣꯅꯦ
ꯒꯣꯁꯄꯦꯜ ꯁꯣꯡ ꯁꯛꯂꯛꯀꯅꯤ
ꯍꯣꯏ ꯌ ꯍꯣꯏ ꯒꯣꯁꯄꯦꯜ ꯁꯣꯡ ꯑꯃꯨꯒ ꯁꯑꯥ ꯒꯀꯣ ꯑꯗꯨꯒ ꯀꯔꯤ ꯀꯔꯤ ꯋꯥꯅ ꯑꯃꯨꯛꯀ ꯈꯪ ꯈꯪꯗꯕ ꯑꯋꯥ ꯑꯃꯥꯒ ꯑ‌ꯣꯏꯔꯝꯒꯅꯤꯕ ꯋꯥ ꯑꯗꯨꯒ ꯍꯥꯏꯔꯛꯀꯅꯤꯕ
ꯇꯁꯦꯡꯅ ꯍꯥꯏꯝꯅ ꯑꯩꯁꯨ ꯁꯨꯃꯥ ꯃꯥꯏꯟ ꯇꯧꯋ‌ꯦꯕꯀꯣ ꯍꯥꯏꯕꯗꯤ
ꯅꯦꯋꯥꯛ ꯅꯨꯡꯉꯥꯏꯗꯦꯗ ꯅꯪꯒꯤꯁꯦ
ꯑꯥ ꯂꯧ ꯒꯤ ꯀꯨꯃꯥꯏ ꯈꯨꯝꯕ ꯀ‌ꯣ ꯆꯤꯡꯗꯒꯤ ꯆꯨꯝꯕ ꯗꯨ ꯑꯥ
ꯉꯥ ꯐꯥꯕ ꯇꯨꯝ ꯉꯥ ꯕ ꯀꯨꯝꯕꯀꯣ ꯑꯗꯨꯝꯕꯗ ꯆꯠꯄ ꯇꯝꯗꯤ ꯀꯤꯕꯨ ꯀꯤꯌ‌ꯦꯕ ꯑꯩꯅ
ꯌꯥꯝ ꯆꯞꯄꯦ ꯌꯥꯝ ꯆꯞꯄꯦ
ꯇꯥꯥꯕ꯭ꯔꯣ ꯍꯧꯖꯤꯛꯗꯤ ꯍꯧꯖꯤꯛꯗꯤ ꯇꯥꯕ꯭ꯔꯣ
ꯅ ꯍꯧꯖꯤꯛꯇꯤ ꯇꯥꯔꯦ
ꯑꯣ ꯑꯩ ꯃꯄꯥꯟ ꯊꯣꯎꯕꯒꯤꯅꯤ
ꯑꯣ
ꯃꯅꯨꯡꯗ ꯃꯤ ꯂꯥꯡꯃꯟꯕꯒꯤ
ꯍꯧꯖꯤꯛꯇꯤ ꯌꯥꯔꯕ꯭ꯔꯣ
ꯌꯥꯔꯦ
ꯅꯪꯒꯤ ꯈꯣꯟ ꯇꯥꯗ ꯃꯤ ꯑꯃꯥ ꯅꯤꯔꯁꯤꯡꯉꯤꯕ ꯑꯗꯨꯒꯤꯅꯤ
ꯑꯃꯨꯛ ꯍꯧꯔꯦ ꯅꯪꯒꯤ ꯅꯦꯋꯥꯛꯁꯦ ꯌꯥꯗ꯭ꯔꯦ ꯎꯝ ꯗꯦꯋꯥꯛꯁꯤ ꯌꯥꯗ꯭ꯔꯦ ꯅꯪꯒꯤ ꯑ
ꯀꯔꯤ ꯇꯧꯕꯖꯥꯠꯅꯣꯅꯦꯍꯦ ꯑꯩꯒꯤ ꯅꯦꯋꯥꯛꯁꯦ
ꯆꯞꯄꯦ ꯑꯃꯨꯛ ꯍꯧꯈꯔꯦ
ꯍꯧꯖꯤꯛꯇꯤ ꯇꯥꯕ꯭ꯔꯣ
ꯇꯥꯗꯦꯗ
ꯍꯜꯂꯣ
ꯑ